ꯍꯜꯂꯣ
ꯑꯝ ꯅꯨꯉꯥꯏꯔꯤꯕ꯭ꯔꯣ
ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤꯌꯦ
ꯑꯣ ꯀꯩꯗꯧꯔꯝꯃꯤꯅꯣ
ꯀꯔꯤꯁꯨ ꯇꯧꯗꯦꯗ ꯑꯗꯨꯝ ꯄꯣꯠꯊꯥꯔꯒ ꯂꯩꯌꯦ ꯃꯅꯨꯡꯗ
ꯌꯨꯝꯗ ꯌꯨꯝꯗ ꯂꯩ ꯍꯥꯏꯔꯣ
ꯍꯣꯏ
ꯑꯣ ꯆꯥꯛ ꯏꯁꯤꯡꯗꯤ ꯆꯥꯔꯕꯣ
ꯑꯥ ꯆꯥꯔꯦ ꯍꯧꯖꯤꯛꯃꯛ
ꯀꯩꯟ ꯏꯟꯖꯥꯡ ꯆꯥꯔꯒꯦ
ꯉꯁꯤꯁꯦ ꯍꯋꯥꯏ ꯀꯩꯅꯣ ꯈꯥꯃꯦꯟ ꯑꯁꯥꯡꯕꯒ ꯁꯧꯒ꯭ꯔꯤꯒ ꯆꯥꯏ
ꯇꯥꯕ꯭ꯔꯣ ꯐꯖꯅꯥ ꯇꯥꯗꯦꯍ‌ꯦ ꯅꯈꯣꯟꯁꯦ ꯅ‌ꯦꯠꯋꯥꯛ ꯅꯨꯡꯉꯥꯏꯇꯕ꯭ꯔꯥ
ꯍꯜꯂꯣ
ꯑꯥ ꯍꯜꯂꫭ ꯇꯥꯕ꯭ꯔꯣ
ꯑꯥ ꯑꯥ ꯇꯥꯏꯌꯦ ꯇꯥꯏꯌꯦ ꯇꯥꯔꯕꯣ ꯑꯥ ꯎꯝ ꯍꫭ ꯍꫭꯏ ꯀꯣꯂꯦꯖ ꯀꯩꯀꯩꯗꯤ ꯆꯠꯇ꯭ꯔꯣ ꯅꯪ
ꯀꯔꯤꯑꯕ
ꯀꯣꯂꯦꯖ ꯆꯠꯇ꯭ꯔꯣ
ꯑꯥ ꯀꯣꯂꯦꯖ ꯆꯇ꯭ꯔꯦ ꯑꯩꯗꯤ ꯇꯣꯛꯈ꯭ꯔꯦ
ꯑꯣ ꯀꯌꯥꯝ ꯀꯨꯏꯔꯒꯦ ꯇꯣꯛꯄꯥ
ꯀꯨꯏꯔꯦꯗ ꯍꯧꯖꯤꯛꯀꯥꯟꯁꯦ ꯑꯩꯗꯤ ꯑꯥꯗ ꯁꯥꯎꯠꯇꯥ ꯂꯩꯌꯦ
ꯍꯝ
ꯑꯣ ꯍꯥꯏꯌꯨ ꯐꯔꯦ ꯑꯗꯨꯝ ꯌꯨꯝꯗ ꯂꯩꯔꯒ ꯅꯨꯡꯉꯥꯏꯅ ꯂꯩꯔꯦꯀꯣ
ꯅꯨꯡꯉꯥꯏꯌꯦ ꯍꯥꯏꯕ ꯇꯥꯔꯦ ꯍꯣꯏ ꯀꯔꯤ ꯇꯧꯒꯅꯤ
ꯃꯥꯅꯦ ꯃꯥꯅ‌ꯦ
ꯎꯝ ꯅꯪꯗꯤ ꯀꯣꯂꯦꯖ ꯆꯄ꯭ꯔꯥ ꯍꯧꯖꯤꯛ ꯀꯥꯟꯁ‌ꯦ
ꯎꯝ ꯑꯩ ꯀꯣꯂꯦꯖ ꯆꯠꯂꯤꯌꯦ ꯍꯧꯖꯤꯛ
ꯑꯥ ꯑꯥ ꯐꯖꯥꯅ ꯆꯠꯀꯗꯕꯅꯤ ꯍꫭꯏ
ꯍꯣꯏ ꯑꯗꯣ ꯀꯥꯂꯦꯟ ꯊꯥ ꯑꯣꯏꯕꯒꯤ ꯁꯥꯕꯒꯤ ꯋꯥꯗꯤ ꯋꯥꯔꯦ ꯀ꯭ꯂꯒꯥꯁ ꯀꯩꯀꯥ ꯌꯥꯎꯕꯗꯣ ꯅꯨꯡꯉꯥꯏꯇꯦꯕ ꯌꯥꯎꯕ ꯉꯝꯗꯦꯕ
ꯑꯥ ꯍꯣꯏ ꯁꯥꯕꯒꯤ ꯍꯣꯏ ꯍꯧꯖꯤꯛꯀꯥꯟꯁꯦ ꯑꯗꯨꯝ ꯌꯥꯝ ꯁꯥꯏ ꯁꯤꯗꯁꯨ ꯐ‌ꯦꯟ ꯊꯥꯔꯁꯨ ꯈꯪꯗꯦ
ꯑꫭ ꯍꯣꯏ ꯑꯗꯨꯃꯥꯏꯅ ꯇꯧꯋꯤ ꯅꯪꯗꯤ ꯍꯌꯦꯡꯒꯤ ꯄ꯭ꯂꯥꯟ ꯀꯔꯤꯝ ꯂꯩꯇꯕ꯭ꯔꯣ
ꯍꯣꯏ ꯄ꯭ꯂꯥꯟꯗꯤ ꯀꯦꯝ ꯂꯩ
ꯅꯃꯥꯟꯅꯕꯤ ꯀꯩꯀꯩ ꯄꯨꯟꯁꯦ ꯈꯣꯠꯁ‌ꯦ ꯀꯩꯝ ꯍꯥꯏꯗꯕꯥ
ꯑꯥ
ꯎ
ꯑꯁ ꯍꯛꯆꯥꯡ ꯈꯔ ꯅꯨꯡꯉꯥꯏꯇꯦ ꯍꯥꯏꯅ ꯑꯩ ꯑꯩꯁꯨ ꯗ꯭ꯨꯌꯇꯤ ꯆꯠꯇꯕ ꯉꯁꯤꯁꯦ
ꯑꯣ ꯀꯩ ꯑꯣꯏꯅꯥ ꯉꯝꯗ꯭ꯔꯤꯅꯣ
ꯌꯥꯝ ꯀꯟꯅꯥ ꯉꯝꯗ꯭ꯔꯗꯤ ꯅꯠꯇꯦꯗ ꯉꯝꯗ꯭ꯕꯗꯤ ꯅꯠꯇꯦꯗ ꯑꯗꯨꯕꯨ ꯁꯥꯃꯟꯕꯒꯤꯔꯥ ꯈꯪꯗꯦ ꯏꯅ꯭ꯔꯖꯤꯁꯦ ꯈꯔ ꯋꯥꯠꯄꯀꯣ
ꯑꯣ
ꯑꯗꯨꯒꯤ
ꯑꯣ ꯑꯗꯨꯗꯤ ꯑꯋꯥꯔꯦꯁ ꯀꯩ ꯀꯩ ꯈꯔ ꯊꯛꯆꯜꯂꯣ ꯈꯔ ꯅꯨꯡꯉꯥꯏꯅꯕ ꯑꯗꯨꯒ ꯇꯠꯅꯕ ꯅꯠꯇ꯭ꯔꯗꯤ ꯍꯦꯟꯅ ꯍꯦꯟꯅ ꯅꯥꯁꯟꯒ꯭ꯔꯗꯤ ꯐ꯭ꯔ ꯅꯨꯡꯉꯥꯏꯇꯦꯗꯅ
ꯍꯣꯏ ꯍꯧꯖꯤꯛꯖꯤ ꯆꯥꯛ ꯆꯥꯔꯒ ꯑꯗꯨ ꯍꯤꯗꯥꯛ ꯆꯥꯕꯗꯨꯏ ꯈꯔꯤ ꯑꯥ ꯈꯔ ꯐꯔꯦꯗ ꯍꯛꯆꯥꯡꯁꯦ ꯌꯥꯝ ꯀꯜꯗ‌ꯦ ꯍꯧꯖꯤꯛꯁꯦ
ꯅꯥꯍꯟꯒꯅꯣ ꯅꯥꯍꯟꯒꯅꯣ ꯅꯥꯔꯗꯤ ꯑꯥ ꯏꯁꯥꯒꯤ ꯃꯥꯡꯖꯕ ꯑꯣꯏꯅ ꯑꯣꯏꯌꯦ
ꯍꯣꯏ ꯍꯣꯏ ꯃꯥꯅꯤ
ꯇꯥꯕ꯭ꯔꯣ ꯅꯪꯗꯤ ꯀꯩ ꯃꯆꯨꯅ ꯏꯄꯥꯝ ꯄꯥꯝꯒꯦ
ꯀ꯭ꯔꯤ ꯍꯥꯏꯕ
ꯀꯠ ꯅꯪꯗꯤ ꯀꯩ ꯃꯆꯨ ꯄꯥꯝꯒꯦꯕ
ꯑꯩꯗꯤ ꯒ꯭ꯔꯤꯟ ꯄꯥꯝꯃꯦ
ꯑꯦ ꯒ꯭ꯔꯤꯟ ꯄꯥꯝꯕ ꯃꯤꯗꯤꯀꯣ ꯑꯩꯅ ꯁꯨꯝ ꯑ ꯇꯥꯕꯗ ꯑꯦꯌꯣꯞ ꯃꯥꯏꯟꯗꯣ ꯋꯥꯈꯜꯗꯣ ꯌꯥꯝ ꯄꯣꯖꯤꯇꯤꯞ ꯑꯣꯏꯅ ꯈꯜꯂꯦ ꯑꯐꯕꯕ ꯈꯜꯂꯦ ꯑꯥ ꯃꯤ ꯂꯣꯏꯅꯕꯗꯖꯨ ꯖꯨ ꯌꯥꯝꯅ ꯅꯨꯉꯥꯏꯌꯦ ꯍꯥꯏꯕꯅꯦ
ꯗꯨꯝ ꯒ꯭ꯔꯤꯟ ꯄꯥꯡꯒꯅꯤ ꯑꯩ ꯄꯨꯛꯅꯤꯡꯁꯦ ꯀꯔꯤ ꯇꯧꯒꯦꯔꯥ
ꯈꯛ ꯑꯗꯤ ꯐꯩꯌꯦꯠ ꯑꯩꯗꯤ ꯎꯝ ꯔꯦꯠꯁꯨ ꯄꯥꯝꯃꯤ ꯌꯦꯂꯣꯖꯨ ꯄꯥꯝꯃꯦ ꯑꯩꯗꯤ ꯃꯌꯥꯝ ꯄꯥꯝꯃꯦ
ꯍꯣꯏ ꯃꯌꯥꯝ ꯄꯥꯝꯃꯦ ꯑꯗꯨꯕꯨ ꯄꯥꯝꯕ ꯑꯃꯗꯤ ꯈꯜꯂꯣꯗꯅ
ꯄꯥꯝꯕ ꯑꯩꯒꯤꯗꯤ ꯌꯦꯜꯂꯣ
ꯑꯥ ꯍꯣꯏ ꯌꯦꯜꯂꯦꯁꯨ ꯅꯨꯉꯥꯏꯕꯅꯤ
ꯎꯝ ꯑꯇꯩꯩꯗꯅ ꯃꯆꯨꯗꯣ ꯗꯨꯝ ꯑꯗꯨꯅꯦ ꯎꯝ
ꯌꯨꯝꯗ ꯂꯩꯔꯗꯤ ꯊꯕꯛ ꯀꯩꯀꯩꯗꯤ ꯀꯩ ꯀꯩ ꯇꯧꯒꯦ
ꯉꯁꯤꯗꯤ ꯑꯦ ꯀꯔꯤꯁꯨ ꯇꯧꯔꯔꯣꯏ ꯑꯗꯨꯝ ꯄꯣꯊꯔ ꯂꯩꯌꯦꯗ ꯉꯩꯍꯥꯛ ꯂꯩꯔꯒ ꯐꯤ ꯁꯨꯅꯤ ꯀꯩꯅꯣ ꯏꯔꯨꯒꯅꯤꯀꯣ ꯑꯗꯨ ꯇꯧꯔꯒ
ꯑꯥ ꯑꯣ ꯑꯣ ꯑꯣ ꯇꯥꯛ ꯀꯩꯀꯩꯗꯤ ꯀꯅꯥꯅ ꯊꯣꯡꯒꯦ
ꯑꯩꯅ ꯊꯣꯡꯕꯅꯦ
ꯑꯣ ꯑꯁ ꯑꯗꯨꯗꯤ ꯆꯥꯛ ꯊꯣꯡꯕ ꯌꯥꯝꯅ ꯍꯩꯔꯝꯃꯅꯤ
ꯑꯍꯩꯁ ꯍꯥꯏꯗꯦꯗ ꯑꯗꯨꯝ ꯆꯥꯗꯕ ꯌꯥꯕꯅꯤꯅ ꯄꯪꯆꯥ ꯆꯥꯕꯅꯤꯗ
ꯀꯩꯀꯩ ꯏꯟꯖꯥꯡꯗꯤ ꯊꯣꯡꯕ ꯍꯩꯒꯦ
ꯑꯩꯗꯤ ꯏꯟꯇ꯭ꯔꯦꯁ ꯑꯣꯏꯕꯗꯤ ꯁꯥ ꯉꯥꯛꯇꯅꯤꯅꯦꯍꯦ
ꯑꯣ ꯁꯥ ꯆꯥꯔꯗꯤ ꯑꯦꯑꯗꯨꯗꯤ ꯑ ꯅꯪꯖꯦ ꯃꯤ ꯃꯁꯥ ꯐꯕꯗꯣ
ꯎꯝ
ꯑ ꯑꯗꯨ ꯑꯣꯏꯔꯝꯗꯧ ꯃꯥꯜꯂꯦ ꯁꯥ ꯀꯩꯀꯩ ꯌꯥꯝ ꯄꯥꯝꯕꯅꯤꯅ
ꯑ ꯑꯗꯨ ꯑꯣꯏꯔꯁꯨ ꯑꯩꯗꯤ ꯀꯩꯅꯣ ꯅꯣꯏꯕꯗꯗꯤ ꯅꯠꯇꯦꯗ ꯌꯥꯝ ꯀꯥꯡꯔꯒ ꯑ ꯍꯣꯏ ꯍꯛꯆꯥꯡꯗꯤ ꯑꯗꯨ ꯅꯥꯕꯗꯤ ꯂꯩꯗꯤ ꯂꯩꯇꯦ ꯑꯗꯨꯕꯨꯀꯣ
ꯑꯥ
ꯑꯠꯆꯞ ꯑꯩ ꯏꯛ ꯀꯪꯔ ꯀꯪꯔꯒ ꯅꯣꯏꯕ ꯅꯣꯏꯈꯠꯇꯕ ꯀꯔꯤꯁꯨ ꯂꯩꯇꯦ ꯆꯥꯔꯁꯨ
ꯑꯣ ꯑꯗꯨꯗꯤ ꯍꯣꯁꯄꯤꯇꯥꯜꯗ ꯌꯦꯡꯊꯣꯛꯄ ꯌꯥꯗ꯭ꯔꯣ
ꯈꯪꯗꯦꯅꯦ ꯅꯥꯕꯒꯤꯗꯤ ꯅꯠ ꯇꯦꯗꯥ
ꯑꯣ ꯑꯗꯣ ꯎꯝ ꯍꯧꯖꯤꯛꯇꯤ ꯎꯝ ꯍꯨꯖꯤꯛꯀꯥꯟꯒꯤ ꯖꯦꯅꯦꯔꯦꯁꯟꯖꯤꯗꯤ ꯃꯤ ꯄꯥꯕꯗꯣ ꯃꯁꯥ ꯁꯣꯛ ꯃꯁꯥꯗ ꯑꯁꯣꯏꯕ ꯂꯩꯕꯒꯤꯅꯤ ꯑ ꯍꯥꯏꯅꯩꯗꯅ ꯁꯨꯝ ꯑꯗꯨꯅ ꯑꯗꯨꯅ ꯌꯦꯡꯊꯣꯛꯑꯣ ꯗꯣ ꯇꯔ ꯑꯩꯗꯣ ꯅꯣꯏꯌꯨ ꯍꯥꯏꯕ ꯌꯥꯗꯦ ꯀꯩ ꯍꯤꯗꯥꯛ ꯆꯥꯔꯒ ꯅꯣꯏꯍꯟꯖꯤꯌꯦꯅ ꯍꯪꯉꯣ
ꯑ ꯑ ꯅꯣꯡꯃ ꯌꯦꯡꯒꯦ
ꯍꯣꯏ ꯍꯣꯏ ꯌꯦꯡꯊꯣꯑꯣ ꯌꯦꯡꯊꯣ ꯑꯗꯨꯔꯗꯤ ꯁꯥꯟꯅꯕꯨ ꯐꯔꯗꯤ ꯃꯣꯏꯔꯗꯤ ꯐꯖꯔꯅꯤꯗꯅ ꯃꯤ ꯅꯣꯏꯕ ꯃꯤꯁꯦ ꯌꯦꯡꯕꯗꯁꯨ ꯑꯗꯨꯝ ꯐꯖꯕ ꯃꯤꯅꯤꯖꯨ ꯑꯗꯨꯝ ꯄꯥꯝꯅꯕꯅꯦꯕ ꯗꯣꯟꯗꯣꯟ ꯂꯥꯎꯔꯒ
ꯍꯣꯏ ꯍꯣꯏ ꯆꯨꯝꯃꯦ ꯆꯍꯤ ꯀꯌꯥ ꯁꯨꯔꯕꯣ ꯅꯪꯗꯤ
ꯑꯩ ꯑꯩ ꯆꯍꯤ ꯇ꯭ꯋꯦꯟꯇꯤ ꯇ꯭ꯋꯦꯟꯇꯤ ꯋꯥꯟ ꯑꯗꯨꯃꯥꯏꯅ ꯁꯨꯕꯗ ꯉꯥꯏꯔꯤꯌꯦ
ꯑꯣ ꯑꯩ ꯅꯪꯗꯤ ꯑꯉꯥꯡ ꯌꯥꯝ
ꯍꯣꯏ ꯑꯩꯗ ꯍꯣꯏ ꯑꯩ ꯇꯨꯋꯦꯜꯐ ꯂꯣꯏꯕ ꯀꯨꯏꯗ꯭ꯔꯤꯕ ꯑꯗꯨꯒ ꯀꯣꯂꯦꯖ ꯅꯧꯅ ꯀꯥꯞꯕꯗꯣ ꯑꯗꯨ ꯑꯗꯨ ꯑꯣꯏꯕꯇ ꯉꯥꯏꯔꯤ
ꯑꯣ ꯑꯣ ꯑꯁꯤꯗ ꯖꯣꯏꯟ ꯇꯧꯕ ꯀꯨꯏꯔꯕꯣ ꯅꯪꯖꯦ
ꯎꯝ ꯑꯩꯁꯨ ꯀꯨꯏꯗ꯭ꯔꯤ
ꯎꯝ ꯅꯨꯡꯉꯥꯏꯕ꯭ꯔꯣ ꯀꯃꯥꯏꯅ ꯇꯧꯒꯦ
ꯍꯣꯏ ꯅꯨꯡꯉꯥꯏꯌꯦ
ꯋꯥꯔꯤ ꯁꯥꯕꯁꯤꯡꯁꯨ ꯃꯤꯁꯤꯡꯗꯤ ꯌꯥꯝ ꯅꯨꯡꯉꯥꯏꯌꯦ
ꯑꯣ ꯑꯩꯖꯦꯀꯣ ꯋꯥ ꯉꯥꯡꯕ ꯌꯥꯝꯅ ꯍꯩꯕ ꯃꯤꯗꯤ ꯅꯠꯇꯦꯕ
ꯍꯣꯏ ꯑꯩꯁꯨ
ꯂꯩꯗꯅ ꯀꯩ ꯋꯥ ꯍꯥꯏꯗꯣꯏꯅꯣ ꯑꯩꯅ ꯍꯥꯏꯗꯣꯏ ꯋꯥ ꯃꯤꯅ ꯅꯨꯡꯉꯥꯏꯈꯤꯗꯣꯏꯔꯥ ꯅꯨꯡꯉꯥꯏꯔꯣꯏꯗꯣꯏꯔꯅ ꯑꯗꯨꯝ ꯈꯜꯂꯒ ꯂꯩꯕꯗꯣ
ꯑꯥ
ꯇꯧꯋꯦ
ꯀꯔꯤꯁꯨ ꯅꯠꯇꯦꯗ ꯄꯪꯍꯥꯏ ꯍꯥꯏꯔ ꯂꯣꯏꯔꯦꯗ ꯀꯔꯤꯅꯣ
ꯑꯦ ꯍꯟꯗꯛꯇꯤ ꯍꯧꯖꯤꯛꯇꯤ ꯋꯥꯔꯜ ꯀꯞꯀꯤ ꯃꯇꯝꯅꯤꯁꯤꯅ ꯕꯣꯜꯒ ꯌꯦꯡꯗꯕ꯭ꯔꯣ
ꯑꯅꯦ ꯌꯦꯡꯗꯦ ꯀꯌꯥ ꯏꯟꯇꯔꯦꯁ ꯌꯥꯎꯗꯦꯅꯦ
ꯀꯦ
ꯈꯪꯗꯦ ꯇꯨꯝꯅꯤꯡꯕꯅꯀꯣ ꯃꯝꯗ꯭ꯔꯗꯤ ꯑꯗꯨꯝ ꯇꯨꯝꯅꯤꯡꯉꯥꯏ ꯈꯛꯇ ꯇꯥꯎꯕꯅꯦ ꯗꯤꯑꯣ ꯀꯩꯅꯣ ꯐꯅꯤ ꯐꯅꯤꯒꯤꯒꯨꯝꯕ ꯈꯛꯇ ꯌꯦꯡꯔꯒ ꯃꯣꯕꯥꯜꯒꯤꯒꯨꯝꯕ ꯌꯦꯡꯕ ꯏꯟꯇꯔꯦꯁ ꯂꯩꯕ
ꯑꯣ
ꯕꯣꯜꯒꯨꯝꯕ ꯏꯟꯇꯔꯦꯁ ꯀꯌꯥ ꯌꯥꯎꯗꯕ
ꯑꯣ ꯑꯣ ꯑꯗꯣ ꯐꯥꯏꯅꯦꯜꯗꯗꯤ ꯍꯥꯏꯐꯦꯠ ꯌꯦꯡꯉꯣ ꯌꯥꯝꯅ ꯅꯨꯡꯉꯥꯏꯗꯨꯏꯅꯦ
ꯑꯥ
ꯍꯧꯖꯤꯛꯀꯥꯟꯗꯤ ꯕꯣꯜꯗ ꯂꯣꯏꯅ ꯉꯥꯎꯅꯔꯦꯗꯅ ꯃꯤꯖꯤꯡꯖꯤꯁꯨ
ꯍꯣꯏ ꯅꯪꯁꯨ ꯌꯦꯡꯕ꯭ꯔꯣ
ꯑꯩ ꯑꯥ ꯑꯩꯗꯤ ꯑꯇꯩ ꯑꯇꯩꯗꯤ ꯌꯦꯡꯗꯦ ꯑꯗꯣ ꯑꯩꯗꯣ ꯑꯥ ꯅꯦꯝꯃꯥꯔꯗꯣ ꯄꯥꯝꯃꯦꯕꯀꯣ
ꯑꯥ
ꯑꯗꯨꯅ ꯃꯥ ꯃꯣꯏꯒꯤ ꯇꯤꯝ ꯌꯥꯎꯔꯗꯤ ꯌꯦꯡꯉꯦ ꯑꯗꯨꯝ
ꯑꯣ ꯑꯣ ꯐꯏꯌꯦ ꯐꯏꯌꯦ ꯌꯦꯡꯒꯗꯧꯕꯅꯦ ꯃꯇꯥꯝ ꯃꯇꯝꯒꯤ ꯀꯩꯅꯣꯗꯪ ꯂꯥꯛꯄꯅꯤꯅ
ꯍꯣꯏ ꯍꯣꯏ ꯀꯩ ꯀꯩ ꯒꯦꯝ ꯁꯅꯕ ꯄꯥꯝꯒꯦ
ꯒꯦꯝꯁꯦ ꯒꯦꯝꯁꯨ ꯀꯌꯥ ꯄꯥꯝꯗꯦꯗ ꯑꯩꯗꯤ
ꯇꯨꯝꯃꯦ
ꯒꯦꯝꯁꯨ ꯁꯥꯟꯅꯕ ꯂꯩꯇꯦ ꯃꯔꯛ ꯃꯔꯛꯇ ꯂꯨꯗꯨꯒꯨꯝꯕ ꯁꯥꯟꯅꯕꯅꯦ
ꯑꯣ ꯑꯇꯩ ꯀꯩꯝ ꯄꯥꯝꯗꯕ ꯎꯝ ꯕꯣ ꯀ꯭ꯔꯤꯀꯦꯠ ꯑꯣꯏꯔꯣ ꯑꯃ ꯑꯣꯏꯔꯣ ꯑꯝꯇ ꯌꯥꯗꯦ
ꯑꯍꯣꯏ ꯄꯥꯝꯗꯦ
ꯑꯩꯁ ꯑꯠ ꯑꯗꯨꯗꯤ ꯌꯥꯔꯔꯣꯏꯗ ꯅꯁꯥꯗꯣ ꯑꯗꯨꯅ ꯑꯠ ꯗꯨꯅꯅꯦ ꯅꯪꯅ ꯅꯁꯥ ꯄꯥꯔꯤꯗꯣ
ꯒꯦꯝꯗꯣ ꯍꯣꯏ ꯑꯩ ꯀꯌꯥ ꯄꯥꯝꯗꯕꯅꯦ
ꯑꯗꯣ ꯑꯌꯨꯛꯇꯒꯗꯤ ꯋꯥꯀꯤꯡ ꯍꯥꯏꯗꯤ ꯁꯨꯝ ꯖꯤꯝ ꯁꯥꯟꯅꯕꯒꯨꯝꯕ ꯋꯥꯀꯤꯡ ꯆꯠꯄꯒꯨꯝꯕ ꯇꯧꯗꯕ꯭ꯔꯣ
ꯑꯥ ꯃꯔꯛ ꯃꯔꯛꯇꯗꯤ ꯑꯗꯨꯝ ꯇꯧꯋꯦ
ꯎꯝ ꯈꯔ ꯈꯔ ꯇꯣꯏꯅ ꯇꯧꯋꯣ ꯅꯣꯏꯍꯜꯂꯨꯀꯣ ꯅꯣꯏꯍꯟꯗꯕ ꯌꯥꯗꯕꯅꯦ ꯑꯗꯨꯒꯗꯤ ꯐꯖꯔꯅꯤ ꯑꯩꯗꯤ ꯌꯥꯝ ꯅꯣꯏꯕꯕꯨꯗꯤ ꯑꯣꯏꯗꯦ ꯑꯗꯣ ꯌꯥꯝ ꯄꯥꯕ ꯃꯤꯖꯨ ꯑꯣꯏꯗꯦ ꯈꯔꯗꯤ ꯑꯗꯨꯝ ꯅꯣꯏ
ꯑꯥ ꯑ ꯐꯖꯔꯅꯤ ꯑꯗꯨꯗꯤ
ꯐꯖꯩ ꯍꯥꯏꯗꯣꯏꯔ ꯈꯪꯗꯦ ꯐꯖꯗꯦ ꯍꯥꯏꯗꯣꯏꯔ ꯈꯪꯗꯦꯀꯣ
ꯐꯖꯔꯝꯅꯤ
ꯁꯣꯞꯄꯤꯡꯒ ꯇꯧꯕ ꯆꯠꯇ꯭ꯔꯣ
ꯁꯣꯞꯄꯤꯡ ꯇꯧꯕ ꯍꯣꯏ ꯃꯔꯛ ꯃꯔꯛꯇꯗꯤ ꯆꯠꯂꯦ ꯑꯗꯨꯕꯨ ꯍꯧꯖꯤꯛꯇꯤ ꯆꯠꯅꯤꯡꯗ꯭ꯔꯦ
ꯀꯩꯒꯤ
ꯌꯥꯝ ꯁꯥꯕꯀꯣ ꯍꯧꯖꯤꯛꯀꯥꯟꯁꯦ ꯅꯨꯡꯁꯥ ꯃꯔꯛꯇ ꯊꯣꯛꯄ ꯌꯥꯗꯦꯅꯦꯍꯦ
ꯑꯣ ꯅꯨꯡꯁꯥꯗ ꯊꯣꯛꯑꯗꯤ ꯀꯣꯛ ꯀꯩꯀꯩ ꯉꯥꯎꯕ ꯅꯁꯥ ꯅꯨꯡꯉꯥꯏꯇꯕꯗꯨ ꯇꯧꯕ꯭ꯔꯣ
ꯑꯗꯨꯒꯨꯝꯕꯗꯤ ꯇꯧꯗꯦꯗ ꯍꯨꯃꯥꯡ ꯊꯣꯛꯄꯒ ꯑꯩꯅ ꯇꯟꯕꯅꯤꯗ
ꯑꯣ ꯑꯣ ꯑꯣ ꯑꯣ ꯑꯗꯨꯑꯣꯏꯗꯤ ꯑꯥ ꯄꯨꯡ ꯈꯔ ꯊꯦꯡꯖꯤꯜꯂꯛꯄ ꯅꯨꯡꯁꯥ ꯆꯪꯒ꯭ꯔꯀꯥꯟꯗ ꯈꯤꯇꯪ ꯃꯝꯃꯛꯄ ꯀꯥꯟꯗꯨꯗ ꯆꯠꯄꯅ ꯐꯅꯤ ꯅꯪꯗꯤ ꯏꯁꯥ ꯍꯨꯃꯥꯡ ꯀꯥꯡꯗꯕꯅꯤꯅ
ꯎꯝ ꯍꯣꯏ ꯍꯣꯏ ꯑꯗꯨꯃꯥꯏꯅ ꯆꯠꯄꯅꯤ ꯈꯔ ꯑꯊꯦꯡꯕꯀꯟꯗ ꯀꯣ
ꯑꯥ
ꯄꯨꯡ ꯃꯉꯥ ꯄꯨꯡ ꯇ꯭ꯔꯨꯛ ꯄꯨꯡ ꯃꯉꯥ ꯄꯨꯡ ꯇ꯭ꯔꯨꯛ ꯑꯗꯥꯏꯗ ꯑꯗꯨꯝ ꯑꯗꯥꯏꯗ ꯑꯗꯨꯝ ꯆꯠꯂꯦꯕ
ꯍꯣ ꯍꯣꯏ ꯑꯠ ꯑꯗꯨꯅꯁꯨ ꯏꯪ ꯈꯤꯇꯪꯁꯨ ꯏꯪꯕ ꯑꯗꯨꯅꯕꯨꯗꯤ ꯅꯨꯡꯉꯥꯏꯗꯣꯏꯅꯦ
ꯍꯣꯏ ꯅꯨꯉꯥꯏꯕꯅꯦ ꯑꯗꯨ
ꯑꯁꯤꯗꯗꯤ ꯇꯨꯑ ꯄꯨꯡ ꯇꯔꯨꯛ ꯃꯈꯥꯏꯒꯨꯝꯃꯁꯨ ꯃꯝꯗ꯭ꯔꯤꯌꯦ
ꯑꯣ ꯑꯗꯨ ꯄꯨꯡ ꯀꯌꯥꯗ ꯃꯝꯒꯦ ꯑꯗꯨꯗꯤ
ꯄꯨꯡ ꯇ꯭ꯔꯦꯠ ꯀꯨꯝꯕ ꯇꯥꯔꯗꯤ ꯍꯣꯏ ꯃꯝꯗꯤ ꯃꯝꯈ꯭ꯔꯦ ꯑꯗꯨ ꯄꯨꯡ ꯇ꯭ꯔꯨꯛ ꯃꯈꯥꯏꯒꯨꯝꯕꯗꯤ ꯐꯖꯅ ꯃꯝꯗ꯭ꯔꯤꯕꯀꯣ
ꯎꯝ ꯑꯗꯨꯗꯤ ꯌꯥꯝ ꯊꯦꯡꯅ ꯌꯥꯝ ꯊꯦꯡꯅ ꯃꯝꯕꯗꯨ ꯑꯣꯏꯀꯣ ꯅꯣꯏꯒꯤꯗꯨ ꯅꯣꯏꯒꯤ ꯑꯗꯨꯗꯣ
ꯍꯣꯏ ꯍꯣꯏ ꯗꯨꯃꯥꯏ ꯇꯧꯋꯦ
ꯑꯣ ꯑꯗꯨꯗꯤ ꯑ ꯃꯝꯃ ꯀꯥꯟꯗ ꯁꯣꯄꯤꯡꯒ ꯆꯠꯀꯦ ꯍꯥꯏꯔꯗꯤ ꯄꯨꯡ ꯇꯔꯦꯠ ꯑꯗꯥꯏꯗꯒꯤ ꯆꯠꯄ ꯇꯥꯔꯦꯅꯦ
ꯍꯣꯏ
ꯎꯝ ꯑꯣ
ꯃꯝꯗ꯭ꯔꯤꯉꯩꯗ ꯄꯨꯡ ꯃꯉꯥ ꯃꯈꯥꯏꯒꯨꯝꯕꯗ ꯆꯠꯄ ꯆꯞ ꯆꯥꯔꯅꯤ
ꯑꯣ
ꯑꯗꯨꯒ ꯄꯨꯡ ꯇꯔꯦꯠ ꯄꯨꯡ ꯇꯔꯦꯠ ꯃꯈꯥꯏꯒꯨꯝꯕꯗ ꯍꯜꯂꯛꯄ
ꯑꯣ ꯑꯣ ꯑꯣ ꯁꯥꯍꯟꯒꯅꯣ ꯁꯥꯍꯟꯒꯅꯣ ꯃꯁꯥꯗꯣ ꯅꯥꯗꯅꯕ ꯇꯧꯒꯦꯀꯣ
ꯍꯣꯏ ꯍꯣꯏ ꯑꯗꯨꯃꯥꯏꯅ ꯇꯧꯁꯦ
ꯍꯥꯍꯥ
ꯆꯥꯛ ꯆꯥꯔꯕꯣ ꯅꯪꯗꯤ
ꯎꯝ ꯆꯥꯔꯛꯑꯦ
ꯑꯥ
ꯎꯝ
ꯀꯩ ꯃꯥꯊꯦꯟꯅꯣ
ꯑꯩꯅ ꯉꯥꯁꯤ ꯆꯥꯛꯄꯗꯣ ꯍꯋꯥꯏ ꯊꯣꯡꯉꯦ ꯑꯩꯈꯣꯏꯒꯤꯗꯤ
ꯑꯥ ꯍꯣꯏ ꯍꯋꯥꯏꯁꯨ ꯍꯥꯎꯋꯦꯗ ꯃꯔꯛ ꯃꯔꯥꯛꯇꯗꯤ
ꯍꯥꯥ
ꯌꯦꯟꯁꯥꯡꯁꯨ ꯂꯣꯏꯅꯃꯛ ꯅꯨꯡꯇꯤꯒꯤ ꯆꯥꯔꯗꯤ ꯍꯥꯎꯇꯕꯀꯣ ꯃꯍꯧꯁꯦ ꯀꯌꯥ ꯂꯩꯇꯕꯀꯣ ꯇꯥꯕ꯭ꯔꯣ